ꯀꯩꯗꯩꯅꯣ
ꯏꯅꯥꯎꯋꯣ
ꯑꯁ ꯑꯩ ꯀꯥꯒꯤ ꯉꯥꯛꯇꯪ ꯂꯣꯏꯁꯟꯒꯦꯅ ꯇꯧꯏ
ꯑꯣ ꯋꯥꯏ ꯁꯤꯠꯂꯤꯕ
ꯎꯝ ꯀꯩꯌꯥꯡ ꯆꯥꯔꯕ
ꯇꯥꯕ꯭ꯔꯣ
ꯇꯥꯏꯌꯦ ꯇꯥꯏꯌꯦ ꯀꯩ ꯌꯥꯡ ꯆꯥꯔꯒꯦ ꯇꯥꯗ꯭ꯔꯣ
ꯇꯥꯔꯦ ꯇꯥꯔꯦ ꯅꯦꯠꯋꯥꯛ ꯈꯤꯇꯪ ꯅꯨꯡꯉꯥꯏꯇꯕ ꯑꯗꯨꯏꯅꯤꯅꯦ ꯉꯁꯤꯗꯤ ꯏꯟꯖꯥꯡ ꯑꯍꯥꯎꯕꯝ ꯆꯥꯏꯌꯦ
ꯀꯩꯌꯥ
ꯁꯟ ꯊꯣꯡꯑ ꯆꯥꯖꯦꯅ ꯁꯟ ꯆꯥꯏꯌꯦ
ꯅꯪ ꯉꯍꯥꯟ ꯀꯩꯅꯣ ꯀꯩ ꯂꯝꯗꯅꯣ ꯅꯪꯅ ꯀꯣꯏ ꯆꯠꯅꯤ ꯍꯥꯏꯔꯝꯕꯗꯨꯕꯣ
ꯑꯥ ꯀꯩꯅꯣꯗ ꯑ ꯀꯔꯤ ꯀꯔꯤ ꯈꯧꯄꯨꯝꯗ ꯈꯧꯄꯨꯝꯗ ꯈꯧꯄꯨꯝꯗ
ꯁꯤꯇꯥꯔꯟꯖꯟ ꯍꯣꯏꯒꯤ ꯂꯝꯗꯣ ꯀꯔꯤꯕꯥ
ꯑꯥ ꯃꯣꯏꯒꯤꯗꯨꯗꯤ ꯀꯩꯅꯣ ꯆꯤꯡꯉꯦ ꯑꯥ ꯀꯔꯤ ꯀꯔꯤ ꯀꯔꯤ ꯈꯨꯔꯥꯏ ꯆꯤꯡꯒꯨꯝ ꯇꯧꯕꯅꯦ ꯃꯣꯏꯗꯨ ꯈꯨꯔꯥꯏ ꯈꯨꯔꯥꯏ ꯅꯠꯇꯦ ꯑꯥ ꯁꯥꯋꯨꯝꯕꯨꯡ ꯍꯦꯟꯗꯩꯌꯦꯕꯀꯣ
ꯎꯝ ꯁꯦꯛꯇ
ꯑꯗꯨꯗꯨꯒ ꯀꯔꯤꯅꯣꯝ ꯍꯥꯏꯕꯅꯤ ꯃꯣꯏ ꯂꯝꯗꯨꯕꯣ ꯑꯩꯕꯣ
ꯅꯪ ꯈꯪꯗ꯭ꯔꯦ ꯑꯩ ꯍꯥꯏꯔꯛꯎꯔꯣ
ꯍꯥꯏꯔꯛꯑꯣ
ꯄꯨꯡꯗꯣꯡꯕꯝ
ꯀꯔꯤ ꯕꯥ
ꯄꯨꯡꯗꯣꯝꯕꯝ
ꯄꯨꯡꯗꯣꯡꯕꯝ
ꯎꯝ
ꯑꯣ ꯑꯁ ꯃꯣꯏꯗꯤ ꯂꯝꯒ ꯌꯥꯝ ꯆꯥꯎ ꯆꯥꯎꯅ ꯂꯩꯍꯧꯏꯅꯦ
ꯃꯣꯏ ꯃꯣꯏ ꯌꯨꯝꯗ ꯅꯣꯏ ꯆꯪꯉꯨꯕ꯭ꯔꯣ
ꯆꯪꯉꯨꯏꯌꯦ ꯂꯝ ꯌꯥꯝ ꯊꯤ ꯆꯥꯎꯍꯧꯋꯦ ꯑꯗꯒꯤ ꯀꯩꯅꯣ ꯇꯧꯍꯧꯋꯦ ꯑ ꯑ ꯁꯟꯒꯁꯦ ꯁꯟ ꯖꯔꯁꯤ ꯑꯃ ꯑꯆꯧꯕꯗꯣ
ꯍꯨꯝ
ꯑꯗꯨ ꯋꯥꯁꯨ ꯂꯣꯏꯍꯧꯋꯦ ꯑꯗꯒꯤ ꯆꯝꯄ꯭ꯔꯥꯒꯥꯁꯦ ꯃꯌꯥꯝ ꯐꯍꯧꯋꯤꯗ ꯃꯣꯏꯗꯤ
ꯆꯝꯄ꯭ꯔꯥ ꯃꯥꯅꯁꯨ ꯑꯩꯟꯗ ꯊꯥꯏꯌꯦꯅ ꯍꯥꯏꯅꯦ
ꯑꯥ ꯃꯥ ꯑꯥ ꯃꯥ ꯍꯥꯏꯅꯤꯅꯦ ꯃꯥ ꯍꯥꯏꯕ ꯃꯣꯏ ꯂꯧꯁꯤꯡ ꯌꯥꯝ ꯂꯩꯇꯦꯌꯦ
ꯎꯝ
ꯂꯧꯗꯣ ꯄꯔꯤ ꯃꯉꯥ ꯂꯩꯌꯦꯌꯦ ꯃꯥ ꯍꯥꯏꯕ ꯌꯥꯝꯗꯦꯌꯦ ꯃꯥ ꯍꯥꯏꯕ ꯑꯗꯨꯗꯣ
ꯎꯝ
ꯃꯥ ꯈꯣꯏꯗꯒ ꯑꯣꯏꯅꯤ ꯑꯗꯨꯅꯦ ꯑꯩꯈꯣꯏꯗꯒ ꯑꯣꯏꯔꯗꯤ ꯁꯤꯗꯅ ꯇꯣꯛꯑꯅꯤꯕꯣ ꯑꯗꯨ ꯂꯧ ꯎꯅꯕ ꯍꯣꯠꯅꯕꯗ
ꯑꯗꯨ ꯃꯣꯏ ꯂꯣꯏ ꯑꯗꯨ ꯂꯣꯏ ꯎꯕ꯭ꯔꯥ ꯍꯥꯏꯖꯦ
ꯎꯏꯌꯦ ꯃꯣꯏ ꯕꯥꯅ ꯂꯣꯏ ꯇꯧꯍꯧꯏꯕꯣ ꯉꯔꯥꯡ ꯏꯁꯤꯡ ꯀꯥꯞꯇꯅ ꯇꯧꯍꯧꯕꯅꯦ
ꯃꯥꯗꯤ ꯃꯁꯤꯗꯩꯗ ꯊꯕꯛ ꯇꯧꯔꯝꯅꯤ ꯈꯣꯠꯅꯝꯅꯤ ꯂꯩꯔꯕ ꯖꯥꯠꯂꯣ
ꯂꯩꯔꯦ ꯃꯥ ꯑꯥꯗ ꯁꯨꯆꯠ ꯆꯠꯇꯦ ꯀꯩꯅꯣ ꯃꯅꯥꯎꯄꯥ ꯃꯅꯥꯎꯄꯥ ꯑꯃ ꯂꯩꯍꯧꯋꯦ ꯃꯅꯥꯎꯄꯥ ꯑꯅꯤ ꯂꯩꯍꯧꯋꯦ ꯑꯃꯕꯨꯗꯤ ꯑꯉꯥꯡꯅꯦ ꯐꯨꯠꯕꯣꯜ ꯁꯥꯟꯅꯔꯤꯑꯅ
ꯍꯝ
ꯑꯗꯨ ꯑꯗꯨꯗꯨꯒ ꯃꯅꯥꯎꯄꯥ ꯑꯃꯗꯨꯅ ꯍꯟꯗꯛ ꯊꯕꯛ ꯈꯜꯂ ꯃꯥꯜꯂꯦ ꯁꯤꯗ
ꯑꯣ ꯑꯣ
ꯑꯗꯣ ꯃꯥ ꯃꯌꯨꯝꯒꯤ ꯊꯕꯛ ꯏꯟꯈꯥꯡ ꯇꯧꯔ ꯂꯩꯍꯧꯕꯅꯦ
ꯑꯣ ꯐꯩꯅꯦ ꯐꯕ ꯈꯜꯂꯗꯤ ꯃꯣꯏ ꯑꯗꯨ ꯊꯕꯛ ꯈꯜꯂꯦ ꯍꯥꯏꯗꯣ ꯀꯩꯅꯣ ꯇꯧꯋꯦ ꯍꯥꯏꯗ ꯃꯣꯏ ꯑ ꯔꯦꯖꯤꯁꯇꯥꯔꯅꯗꯤ ꯊꯣꯛꯑꯦꯅ ꯑꯃꯨꯛ ꯍꯥꯏꯌꯦꯌꯦꯀꯣ
ꯑꯥ ꯑ ꯀꯩꯝ ꯇꯧꯗ꯭ꯔꯕꯅꯦ
ꯑꯩ ꯑꯣ ꯃꯥ ꯑꯩꯉꯣꯟꯗ ꯋꯥꯔꯤ ꯂꯤ ꯀꯥꯟꯗ ꯑꯃꯥꯏ ꯂꯤꯕ ꯍꯥꯏꯇꯥꯔꯦ
ꯎꯝ ꯌꯥꯒ꯭ꯔꯝꯅꯤ ꯌꯥꯒ꯭ꯔꯝ
ꯐꯩꯅꯦ ꯃꯣꯏ ꯑꯗꯨꯗꯤ ꯅꯪꯁꯨ ꯑꯃ ꯇꯧꯍꯧꯔꯒꯦꯔꯣ
ꯇꯧꯍꯧꯔꯒꯦ ꯍꯥꯏꯔꯤꯝꯅꯤꯅꯦ ꯑꯩꯗꯤ ꯂꯩꯇꯕꯩꯅꯤꯅꯦ
ꯌꯨꯝꯗ ꯍꯜꯂꯔꯣꯏꯕ ꯀ꯭ꯋꯥꯇꯔꯝ ꯑꯃ ꯂꯧꯔ ꯁꯤꯗꯝ ꯂꯩꯔꯅꯦꯕ ꯅꯨꯄꯤ ꯊꯤꯖꯤꯜꯂꯒ
ꯀꯅꯥꯅꯣ ꯍꯥꯏꯁꯦ
ꯅꯪꯕꯨꯕ ꯇꯧꯔꯗꯦ
ꯑꯦ ꯇꯧꯔꯗꯤ ꯂꯩꯔꯗꯝꯃꯤ ꯁꯤꯗ ꯑꯗꯨꯝ ꯀꯩꯗꯧꯔꯨꯅꯤ ꯌꯨꯝ ꯍꯜꯂꯣꯢ
ꯌꯨꯝꯗ ꯀꯥꯗꯤ ꯀꯩꯁꯨ ꯂꯩꯔꯣꯏꯕ ꯁꯤꯗ ꯂꯩꯗꯣꯔꯤꯃꯤꯕ
ꯂꯩꯔꯣꯏ ꯂꯩꯔꯣꯏ ꯂꯩꯅꯤꯡꯗꯦ ꯌꯨꯝꯗ
ꯀ꯭ꯔꯤꯒꯤꯅꯣ ꯍꯥꯏꯁꯦ
ꯈꯪꯗꯦ ꯌꯨꯝ ꯂꯩꯕꯖꯦ ꯌꯥꯝ ꯍꯩꯅꯗꯦꯕ ꯑꯩ
ꯍꯩꯅꯒꯗꯕꯅꯤ ꯍꯩꯅ ꯀꯔꯤꯒꯤꯅꯣ ꯌꯨꯝꯗꯒ ꯂꯩꯅꯤꯡꯗ꯭ꯔꯤꯁꯤꯕꯣ ꯀꯔꯤ ꯀꯔꯤꯒ ꯂꯩꯒꯦ ꯍꯥꯏꯁꯤꯕꯣ ꯂꯩꯀꯥꯏꯒꯤ ꯅꯨꯄꯤꯅꯒ ꯌꯥꯔꯛꯈꯤꯗꯕ ꯌꯥꯎꯕ꯭ꯔꯥ ꯏꯀꯥꯏꯗꯅꯒ
ꯑꯁ ꯂꯣꯏꯔꯦꯍꯦ ꯂꯩꯀꯥꯏ ꯅꯨꯄꯤꯗꯤ ꯍꯟꯅ ꯌꯦꯡꯉꯛꯄ ꯅꯨꯄꯥ ꯅꯠꯇꯦꯍꯦ
ꯑꯣ ꯅꯪꯖꯦ
ꯏꯁ ꯂꯩꯀꯥꯏ ꯅꯨꯄꯤꯅ ꯉꯥꯎꯁꯜꯂꯛꯏꯃꯤ ꯑꯗꯣ ꯍꯥꯟꯅ ꯌꯦꯡꯕꯤꯕ ꯅꯠꯇꯦ ꯑꯈꯣꯏ
ꯎꯝ ꯑꯩꯗꯤ ꯅꯪꯅ ꯍꯥꯏꯔꯃꯤꯅ ꯍꯣꯏ ꯍꯣꯏꯅ ꯇꯥꯔꯗꯝ ꯅꯪꯅꯅꯦ ꯁꯥ ꯁꯥꯃꯨ ꯑꯃ ꯄꯥꯏꯒ꯭ꯔꯦ ꯍꯥꯏꯔꯖꯨ ꯑꯩꯅ ꯍꯣꯏ ꯄꯥꯏꯔꯝꯒꯅꯤ
ꯎꯝ ꯎꯝ ꯍꯥꯏꯒꯗꯝꯅꯤ ꯑꯗꯣ ꯑꯁꯦꯡꯕꯗꯤ ꯑꯁꯦꯡꯕꯅꯦꯍꯦ ꯂꯩꯀꯥꯏ ꯅꯨꯄꯤꯗꯤ ꯍꯟꯅ ꯌꯦꯡꯉꯛꯇꯦ
ꯑꯗꯨ ꯍꯥꯏꯔꯒ ꯏꯕꯣ ꯑꯁ ꯑꯩꯕꯣ ꯑꯉꯥꯡ ꯑꯃ ꯀꯣꯏꯅꯖꯤ ꯀꯣꯏꯅꯖꯤ ꯒꯤꯔꯤꯒꯤꯔꯤꯇꯛꯂꯛꯑꯦ ꯑꯩꯅ ꯁꯣꯝꯅꯥꯀꯟꯗ ꯅꯨꯄꯤ ꯀꯣꯏꯗꯦ ꯀꯣꯏꯗꯦꯅ ꯍꯥꯏꯕꯀꯣ
ꯑꯣ ꯀꯣꯏꯁꯥꯜꯂꯣ ꯀꯩꯅꯣ
ꯑꯩꯖꯨ ꯍꯣꯏꯗꯤ ꯍꯥꯏꯕꯅꯦ ꯍꯣꯏ ꯍꯥꯏꯔꯖꯨ ꯍꯥꯏꯗꯤ ꯑꯩꯒꯤ ꯈꯤꯇꯪ ꯑꯩꯅ ꯈꯤꯇꯪ ꯑꯩꯅ ꯆꯠꯄ ꯔꯨꯜꯗ ꯈꯤꯇꯪ ꯆꯠꯍꯟꯅꯤꯡꯕꯗꯣ ꯍꯥꯏꯗꯤ ꯃꯥ ꯅꯨꯡꯁꯤ ꯃꯥ ꯐꯩ ꯃꯥ ꯐꯠꯇꯦꯗꯤ ꯁꯨꯡꯍꯥꯏ ꯍꯥꯏꯔꯣꯏ ꯃꯥꯖꯦ ꯌꯥꯝ ꯐꯩꯌꯦꯕ ꯍꯥꯏꯗꯤ ꯍꯧꯖꯤꯛꯀꯥꯟꯒꯤ ꯅꯨꯄꯤ ꯑꯃ ꯀꯦꯕ ꯈꯣꯠꯄ ꯇꯧꯕꯒꯤ ꯊꯕꯛ ꯏꯪꯒꯥꯡ ꯁꯨ ꯀꯥꯟꯗ ꯑꯗꯨꯝ ꯊꯕꯩꯒꯥꯡꯅ ꯐꯤ ꯅꯨꯡꯁꯥ ꯅꯨꯡꯁꯥ ꯅꯨꯡꯁꯥ ꯁꯥ ꯇꯧꯔꯒ ꯂꯩꯖꯕꯅꯦꯕ ꯍꯥꯏꯗꯤ ꯐꯩꯗꯤ ꯑꯩꯈꯣꯏꯅꯁꯨ ꯈꯪꯉꯤꯅꯤꯗ ꯃꯥ ꯐꯩꯗꯤ ꯁꯨꯝ ꯃꯥꯁꯦ ꯀꯃꯥꯏꯅ ꯇꯧꯒꯦ ꯀꯥꯟꯗ ꯑꯩꯖꯦ ꯃꯣꯏ ꯃꯌꯥꯝꯕꯗꯤ ꯇꯤꯟꯅꯩꯌꯦ ꯃꯌꯥꯝꯕꯒꯗꯤ
ꯑꯣ
ꯃꯌꯥꯝꯕ ꯑꯍꯨꯝ ꯂꯩꯕꯗꯣ ꯑꯍꯨꯝꯃꯛ ꯑꯩꯒ ꯑꯗꯨꯝ ꯄꯨꯜꯂꯦꯕ
ꯑꯥ
ꯑꯗꯨ ꯄꯨꯟꯕꯖꯤꯗ ꯍꯥꯏꯗꯤ ꯃꯔꯛ ꯑꯃ ꯀꯩꯝ ꯊꯕꯛ ꯇꯧꯅꯤꯡꯉꯥꯏ ꯂꯩꯇꯕꯒꯤ ꯃꯣꯏ ꯌꯨꯝ ꯁꯥꯥꯏꯌꯦꯕ ꯃꯣꯏ ꯌꯨꯝ ꯁꯥꯕꯖꯦ ꯂꯣꯏꯗꯤ ꯂꯣꯏꯁꯤꯟꯗ꯭ꯔꯤꯕꯀꯣ
ꯑꯣ
ꯑꯗꯨꯗ ꯃꯣꯏ ꯌꯨꯝꯗ ꯊꯕꯛ ꯑꯥ ꯁꯨꯕ ꯑꯣꯏꯒꯗ꯭ꯔꯥ ꯃꯇꯦꯡ ꯄꯥꯡꯕꯒꯤ ꯑꯣꯏꯅ ꯑꯈꯣꯏ ꯏꯌꯥꯝꯕ ꯑꯃꯅ ꯇꯧꯕ ꯍꯥꯏꯇꯔꯦ
ꯑꯥ
ꯑꯗꯨꯒꯤꯗ ꯌꯥꯎꯔꯨꯏꯕ
ꯑꯥ
ꯑꯗꯒꯤꯗꯤ ꯃꯥꯟꯗꯤ ꯑꯗꯨꯗꯤ ꯑꯩ ꯃꯁꯛ ꯃꯨꯟꯅ ꯈꯪꯍꯧꯔꯦ ꯃꯣꯏ ꯑꯗꯣ ꯑꯩꯖꯦ ꯁꯤꯗꯩꯅꯤ ꯁꯤꯗꯩꯅꯦꯖꯦ ꯐꯖꯟꯅ ꯈꯪꯍꯧꯔꯦꯕ ꯍꯥꯏꯗꯤ ꯍꯥꯟꯅꯗꯤ ꯀꯩꯁꯨ ꯈꯪꯉꯝꯗꯕ ꯖꯠꯅꯤ ꯃꯥꯖꯦ
ꯑꯥ
ꯑꯗ ꯃꯥꯖꯦ ꯑꯈꯣꯏꯒꯤ ꯑꯇꯩ ꯑꯇꯩ ꯇꯣꯛꯈ꯭ꯔꯣ ꯑꯗ ꯃꯥꯖꯦ ꯑꯩ ꯀꯔꯤꯝ ꯍꯥꯏꯅꯔꯝꯗꯦꯕ ꯑꯥ ꯑꯩ ꯃꯥꯖꯦ ꯑꯩꯅ ꯑꯩ ꯐꯦꯁꯕꯨꯛ ꯑꯦꯀꯥꯎꯟꯖꯦ ꯃꯥꯟ ꯃꯦꯁꯦꯁ ꯊꯥꯔꯛꯑꯦꯕꯀꯣ
ꯑꯥ
ꯑꯥ ꯊꯔꯛꯑꯒ ꯀꯩ ꯍꯥꯏꯒꯦ ꯀꯥꯟꯗ ꯏꯌꯥꯝꯕ ꯀꯩꯅꯣꯝꯇ ꯍꯥꯏꯒꯦꯌꯦ ꯀꯩꯅꯣ ꯍꯥꯏꯌꯣ ꯁꯤꯅꯦ ꯍꯥꯏꯖꯦ ꯗꯩꯗꯤ ꯅꯪ ꯌꯥꯒꯗ꯭ꯔꯥ ꯁꯤꯅꯤ ꯍꯋꯥꯗꯣ ꯍꯥꯟꯅ ꯍꯥꯏꯗ꯭ꯔꯤ ꯅꯪꯗꯤ ꯅꯨꯄꯤ ꯀꯣꯏꯗꯦꯖꯨ ꯍꯥꯏ ꯃꯒꯥ ꯀꯣꯏꯅꯖꯤ ꯃꯍꯥꯏꯅꯤ ꯑꯩꯉꯣꯟꯗ
ꯎꯝ ꯍꯤꯍꯤꯍꯤ
ꯗꯥꯏꯔꯦꯛ ꯍꯥꯏꯅꯤ
ꯑꯣ
ꯑꯦ ꯑꯩ ꯁꯨꯝ ꯂꯛꯅꯕ ꯍꯥꯏꯇꯔꯦ ꯅꯣꯏ ꯗꯥꯗ ꯍꯥꯏꯗꯣꯛꯎꯔ ꯅꯪ ꯈꯣꯠꯂꯨꯔ ꯅꯪ ꯁꯨꯝ ꯍꯥꯏꯕꯗꯣ
ꯑꯥ
ꯃꯥꯗꯤ ꯁꯨꯝꯗ ꯑꯩꯅ ꯁꯨꯝ ꯅꯣꯛꯑ ꯅꯣꯛꯑ ꯑꯩ ꯑꯁꯦꯡꯕꯗꯤ ꯍꯥꯏꯕꯤꯕꯅꯦ ꯑꯩ ꯅꯣꯛꯑ ꯅꯣꯛꯑꯒ ꯑꯩꯗꯣ ꯁꯣꯝ ꯅꯥꯀꯥꯟꯗ ꯊꯕꯛ ꯏꯪꯈꯥꯡ ꯈꯔ ꯇꯧꯔꯤ ꯅꯪ ꯑꯩ ꯑꯩ ꯈꯪꯗꯔꯒ ꯅꯪ ꯋꯥꯅꯤ ꯅꯨꯡꯉꯥꯏꯔꯣꯏ ꯈꯣꯏꯗꯧ ꯁꯥꯎꯅꯤꯡꯉꯛꯀꯅꯤ ꯑꯩꯅ ꯏꯁꯧ ꯈꯔ ꯂꯥꯡꯕꯒ ꯑꯩꯅ ꯍꯥꯏꯕ ꯍꯥꯏꯇꯥꯔꯦ
ꯑꯥ
ꯑꯌꯥ ꯃꯥ ꯃꯥꯅ ꯑꯩꯅ ꯂꯥꯡꯕꯤ ꯏꯁꯧꯗꯣ ꯃꯥ ꯑꯗꯨꯝ ꯇꯥꯒꯦꯌꯦ
ꯎ ꯅꯨꯡꯁꯤꯕꯅ ꯂꯥꯡꯕꯅꯤ ꯈꯜꯂꯒ ꯑꯗꯨꯝ ꯇꯥꯒꯦ ꯍꯥꯏꯔꯦ ꯃꯥ
ꯎꯝ
ꯀꯣꯏꯁꯜꯂꯣ ꯀꯩꯅꯣ
ꯉꯁꯥꯏ ꯑꯩꯈꯣꯏ ꯏꯃꯥꯟꯅꯕ ꯈꯔ ꯄꯨꯜꯂꯒ ꯅꯪꯁꯦ ꯑꯩꯅ ꯃꯌꯥꯝꯕ ꯑꯣꯏꯔꯝꯃꯗꯤ ꯃꯆꯟꯅꯨꯄꯤ ꯄꯤꯔꯣꯏꯒꯥꯏꯅ ꯁꯨꯝ ꯍꯥꯏꯕꯗꯣ ꯃꯥꯗꯤ ꯃꯥꯗꯤ ꯇꯥꯔꯤꯖꯥꯠꯅꯤ ꯐꯣꯟꯗꯨꯗ ꯎꯝ ꯅꯣꯏ ꯃꯥꯅ ꯑꯩꯀꯩꯁꯨ ꯄꯥꯝꯃꯣꯏ ꯑꯅꯥ ꯑꯃꯨꯛ ꯇꯧꯔꯛꯑꯦꯅꯦ ꯅꯪꯕꯣ
ꯑꯥ
ꯍꯦꯛ ꯑꯩꯈꯣꯏ ꯂꯩꯃꯤꯟꯅꯔꯤꯖꯤꯖꯨ ꯋꯀꯥꯏꯗꯤ ꯐꯖꯟꯅ ꯉꯥꯡꯉꯦꯕ
ꯑꯣ
ꯑꯩꯈꯣꯏꯒꯤ ꯑꯃ ꯑꯥ ꯀꯩꯅꯣꯗꯒꯤ ꯑꯊꯥꯞꯄꯒꯤ ꯑꯊꯥꯞꯄꯒꯤ ꯈꯨꯡꯒꯪꯗꯒꯤ ꯉꯣꯉꯣꯆꯥꯅ ꯑꯃ ꯂꯩꯌꯦ
ꯑꯥ
ꯃꯥꯅ ꯀꯥꯔꯟ ꯇꯥꯕꯅꯦꯕ ꯑꯗꯣ ꯃꯥꯒꯤ ꯅꯨꯄꯤꯒ ꯋꯥꯔꯤ ꯁꯥꯟꯅꯔꯗꯤ ꯁꯨꯠ ꯏꯪꯒꯤꯠ ꯄꯤꯗꯅꯀꯣ ꯇꯨꯃꯤꯟ ꯂꯩꯌꯨ ꯀꯥꯏ
ꯑꯦ ꯑꯣ ꯍꯥ ꯍꯥ ꯃꯤ ꯃꯤꯒꯤ ꯍꯦꯛ ꯁꯥꯟꯅꯔꯒꯅ ꯀꯥꯔꯟ ꯇꯥꯕ
ꯎꯝ ꯑꯦ ꯈꯖꯤꯛ ꯈꯔꯥꯛ ꯀꯥꯔꯟꯅ ꯅꯠꯇꯦ ꯃꯥꯅ ꯑꯩꯉꯣꯟꯗ ꯇꯥꯔꯤꯁꯦ ꯑꯗꯩ ꯃꯤ ꯃꯤꯅꯨꯈꯥꯡ ꯑꯃ ꯂꯩꯌꯦ
ꯑꯥ
ꯑꯃꯨꯕ ꯁꯦꯝꯐꯨ ꯃꯥꯟꯕ ꯑꯃ ꯈꯤꯇꯪ ꯈꯤꯇꯪꯒ ꯅꯣꯏꯈꯠꯂꯗꯤ ꯁꯦꯝꯄꯐꯨꯗꯤ ꯁꯦꯝꯐꯨ ꯇꯁꯦꯡꯅ ꯃꯥꯜꯂꯅꯤ ꯃꯥ
ꯑꯣ
ꯀꯛꯆꯤꯡꯗꯩꯅꯦ ꯃꯥꯅꯒ ꯀꯥꯔꯟ ꯇꯥꯕ ꯃꯥꯅ ꯀꯥꯔꯟ ꯇꯥꯕ ꯉꯔꯥꯡꯒꯤ ꯑꯩꯅꯕꯨꯗꯤ ꯀꯥꯔꯟ ꯇꯥꯏꯀꯣ
ꯑꯥ
ꯑꯩꯖꯨ ꯀꯥꯔꯟꯖꯦ ꯇꯥꯕꯅꯤ ꯃꯥꯖꯨꯗꯨꯝ ꯇꯥꯁꯜꯂꯛꯄ ꯂꯥꯏꯕꯛꯅ ꯊꯤꯔꯤ ꯂꯥꯏꯕꯛꯅ ꯊꯤꯔꯤꯗꯤ ꯏꯕꯥꯟꯅꯤ ꯌꯦꯡꯅꯔꯒ ꯄꯪꯅꯣꯛ ꯅꯣꯛ ꯂꯩꯔꯦꯕ ꯍꯧꯖꯤꯛꯁꯦ ꯃꯤꯉꯣꯟ ꯃꯤꯉꯣꯟꯗ ꯍꯥꯏꯗꯣ ꯃꯤꯉꯣꯟꯗ ꯍꯥꯏꯗꯣꯛ ꯄꯁꯨ ꯐꯖꯗ
ꯎꯝ ꯎꯝ
ꯃꯥꯁꯨ ꯌꯥꯗ꯭ꯔꯥ ꯌꯦꯡꯉꯨꯅꯦ ꯑꯩ ꯂꯧ ꯂꯥꯛꯏꯝꯅꯦꯌꯦ ꯌꯦꯡꯉꯨꯅꯦ ꯌꯨꯝ ꯇꯥꯟꯅ
ꯑꯥ
ꯑꯩꯅ ꯑꯩꯗꯣ ꯌꯥꯔꯣꯏ ꯈꯣꯠꯂꯣꯏꯅ ꯍꯥꯏꯔꯨꯔꯦ ꯅꯪꯕꯣ ꯑ ꯑꯁ ꯃꯥꯥꯅ ꯂꯥꯡꯕ ꯏꯁꯧ ꯏꯁꯧꯖꯦ ꯂꯥꯡꯕ ꯏꯧꯁꯧꯖꯦ
ꯅꯣꯏ ꯌꯨꯝꯗꯨꯗ ꯂꯥꯛꯑꯒ ꯂꯥꯡꯏꯔꯕ
ꯏꯁ ꯂꯥꯡꯢꯅꯤ ꯀꯩꯅꯣ ꯅꯪ ꯕꯦꯛ ꯀꯗꯥꯏꯅꯣ ꯕꯦꯛ ꯄꯨꯁꯜꯂꯛꯑꯣ ꯀꯥꯏ ꯍꯥꯏꯔꯛꯑꯦ
ꯏꯁ
ꯍꯥꯏꯖꯈꯔꯒꯦ ꯑꯩꯁꯦ ꯉꯁꯤ ꯑꯗꯨꯝ ꯍꯥꯏꯒꯠꯂꯛꯇꯣꯏꯅꯦꯕ ꯍꯥꯏꯒꯠꯂꯛꯄꯗꯤ ꯑꯩ ꯊꯕꯛ ꯂꯩꯕꯒꯤꯀꯣ ꯑꯩ ꯍꯥꯏꯒꯠꯂꯛꯇ ꯌꯥꯗꯕ ꯊꯕꯛꯇꯤ ꯂꯩꯔꯤꯅꯦꯕ ꯑꯗꯨ ꯂꯩꯕꯒ ꯀꯩꯀꯥ ꯑꯗꯨꯝ ꯍꯥꯏꯒꯠꯂꯛꯑꯦ ꯃꯥꯁꯨ ꯄꯩꯁꯥꯁꯨ ꯌꯥꯝ ꯇꯤꯡꯉꯝꯃꯅꯤ ꯄꯩꯁꯥꯗꯣ ꯈꯖꯤꯛ ꯈꯔꯥꯛ ꯃꯌꯥ ꯑꯣꯏꯔꯝ ꯃꯔꯣꯏ ꯎꯝ ꯍꯣꯏ ꯑꯩꯉꯣꯟꯗꯩꯁꯨ ꯂꯣꯏ ꯑꯩꯉꯣꯟꯗꯩ ꯂꯣꯏꯕꯗꯨꯗꯤ ꯂꯨꯄꯥ ꯂꯤꯁꯤꯡ ꯑꯅꯤ ꯆꯥꯝꯃꯉꯥ ꯃꯨꯛꯇꯅꯦꯕ
ꯑꯣ
ꯂꯨꯄꯥ ꯂꯤꯁꯤꯡ ꯃꯔꯤ ꯃꯨꯛ ꯂꯩꯔꯝꯒꯅꯤ ꯃꯥ
ꯏꯁ ꯀꯩꯅꯣꯅꯦ ꯍꯥꯏꯁꯤꯕꯣ ꯀꯩꯀꯩ ꯇꯧꯕꯗ ꯂꯣꯏꯔꯤꯅꯣ ꯍꯥꯏꯁꯤꯕꯣ
ꯊꯛꯄ ꯆꯥꯕ ꯑꯍꯥꯎꯕ ꯆꯥꯕꯗ
ꯑꯣ ꯏꯁ ꯅꯕꯥꯅꯤ ꯅꯕꯥꯟꯅꯤꯗꯤ ꯑꯗꯨꯒꯤ ꯆꯥꯡꯗꯤꯡ ꯆꯥꯕ ꯉꯝꯃꯕ
ꯏ ꯏꯕꯥꯅꯤ ꯈꯛꯇ ꯅꯠꯇꯦ ꯏꯃꯥ ꯑꯩ ꯏꯃꯥꯟꯅꯕꯁꯨ ꯌꯥꯎꯔꯤꯅꯤ ꯏꯃꯥꯟꯅꯕ ꯑꯗꯨꯗꯤ ꯀꯩꯁꯨ ꯑꯩꯈꯣꯏ ꯄꯩꯁꯥꯑꯃꯇ ꯄꯨꯊꯣꯛ ꯍꯟꯗ꯭ꯔꯦꯕ
ꯑꯣ
ꯎꯝ ꯃꯥꯅꯁꯨ ꯌꯥꯗꯦ ꯍꯥꯏꯗꯤ ꯑꯃꯗꯨꯅ ꯑꯃꯗꯨꯗ ꯄꯨꯊꯣꯛꯇꯣꯏ ꯇꯧꯖꯕ ꯍꯥꯏꯇꯥꯔꯦ ꯌꯥꯅꯤ ꯈꯣꯠꯅꯤ ꯌꯥꯅꯤ ꯈꯣꯠꯅꯤ ꯑꯗꯨꯝ ꯃꯥꯅ ꯇꯧꯔꯒ ꯑꯗꯨꯨ ꯃꯥꯅꯁꯨ ꯇꯧꯈꯠꯂꯛꯑꯕꯅꯤꯅ ꯑꯩꯁꯨ ꯐꯖꯗ꯭ꯔꯦꯗꯅ ꯑꯩꯁꯨ ꯌꯦꯡꯉ ꯂꯩꯕꯗꯨꯗꯤ
ꯑꯥ
ꯑꯗꯒꯤ ꯇꯧꯕꯅꯤꯗ
ꯎꯝ
ꯀꯩꯀꯩ ꯇꯧꯔꯤꯒꯦ ꯅꯪꯕꯨ ꯍꯧꯖꯤꯛꯀꯥꯟ
ꯀꯔꯤꯝ ꯇꯧꯗꯦꯗ
ꯆꯥꯛ ꯏꯁꯤꯡꯗꯤ ꯀꯃꯥꯏ ꯀꯃꯥꯏꯅ ꯊꯣꯡ ꯏꯁꯥꯅ ꯊꯣꯡꯕ꯭ꯔꯣ ꯅꯠꯇ꯭ꯔꯒ ꯀꯃꯥꯏꯅ ꯇꯧꯒꯦ
ꯏꯁꯥꯅ ꯊꯣꯡꯉꯦ ꯏꯁꯥꯅ ꯊꯣꯡꯉ ꯆꯥꯏꯌꯦ
ꯅꯪ ꯑꯃ ꯑꯍꯟ ꯑꯉꯧꯕ ꯑꯃ ꯀꯩꯅꯣ ꯇꯧꯕꯗꯣ ꯍꯦ ꯑꯣꯛ ꯃꯆꯥ ꯄꯛꯈ ꯆꯥꯎꯈꯠꯂꯛꯄ ꯃꯥꯟꯕ ꯑꯍꯟ ꯑꯃ ꯅꯪꯒ ꯂꯩꯃꯤꯟꯅꯕꯗꯣ ꯂꯩꯔꯤꯕꯣ
ꯂꯩꯔꯤ ꯂꯩꯔꯤ
ꯑꯗꯣ ꯀꯃꯥꯏ ꯀꯃꯥꯏꯅ ꯇꯧꯒꯦ ꯉꯥꯡꯅ ꯁꯛꯅꯕꯅ ꯋꯥꯔꯤꯕ ꯃꯥꯅꯕꯨ ꯍꯥꯏꯔꯗꯤ ꯆꯨꯝꯃꯤꯅꯤ ꯃꯥꯅ ꯈꯜꯂꯤ ꯋꯥꯈꯜꯁꯦ ꯇꯧꯔꯤꯕꯣ ꯍꯧꯖꯤꯛ
ꯑꯁ ꯇꯧꯔꯤꯕꯣ ꯇꯧꯔꯤ ꯃꯉꯣꯟꯗ ꯋꯥꯒ ꯉꯥꯡꯉꯨ ꯌꯥꯕꯖꯥꯠ ꯅꯠꯇꯦ ꯁꯨꯒꯠꯈꯤꯕꯁꯤꯅ ꯁꯨꯒꯠꯈꯤꯕꯁꯤꯅ ꯂꯥꯡꯈꯤꯕ ꯏꯁꯧꯁꯤꯅ ꯄꯨꯔꯥ ꯅꯨꯄꯤꯁꯤ ꯃꯉꯥꯏꯈ꯭ꯔꯦ
ꯃꯌꯨꯝꯗꯒ ꯆꯠꯇ꯭ꯔ ꯑꯗꯨꯕꯣ
ꯃꯌꯨꯝꯗꯒ ꯆꯠꯇꯦꯕꯣ ꯆꯂꯣꯕ ꯌꯥꯗꯦ ꯈꯪꯗꯦ ꯀꯩꯗꯧꯔꯝꯅꯣ ꯈꯪꯗꯦ ꯃꯌꯨꯝ ꯇꯨꯝꯐꯝ ꯂꯩꯇꯦꯌꯦ
ꯑꯁ ꯂꯩꯔꯝꯒꯅꯤꯗ ꯂꯩꯇꯕ꯭ꯔꯥꯅꯦ ꯃꯥꯕꯣ ꯂꯩꯔꯝꯒꯅꯤꯗ
ꯃꯥꯅ ꯆꯠꯄ ꯇꯟꯗꯅꯥꯅꯦ ꯃꯌꯨꯝꯗꯣ ꯇꯨꯝꯐꯝ ꯂꯩꯇꯕ ꯅꯠꯇꯦ ꯂꯩꯔꯤꯅꯤ ꯑꯗꯨꯗ ꯇꯨꯝꯃꯗꯤ ꯀꯩꯅꯣ ꯇꯧꯗꯣꯔꯤꯕ ꯅꯨꯄꯤ ꯋꯥꯔꯤ ꯁꯥꯟꯅꯕ ꯌꯥꯔꯣꯏꯗꯧꯔꯤꯕ ꯏꯁꯧ ꯂꯥꯡꯕ ꯌꯥꯔꯣꯏꯗꯧꯔꯤꯕ
ꯍꯣꯏꯅꯦ ꯌꯨꯝꯗꯗꯤ ꯀꯃꯥꯏꯅ ꯃꯥꯅ ꯇꯧꯔꯤꯕ ꯃꯑꯣꯡꯗꯣ ꯀꯃꯥꯏꯅ ꯇꯧꯅꯤ
ꯑꯝ ꯑꯗꯨꯅꯦ
ꯑꯗꯨ ꯈꯪꯗꯔꯦꯅꯦ ꯃꯆꯤꯟ ꯃꯅꯥꯎ ꯃꯣꯏ ꯅꯤꯄꯥ ꯑꯍꯨꯝ ꯁꯨꯕꯅꯦꯕ
ꯑꯥ
ꯑꯇꯩ ꯂꯩꯕꯗꯨꯗꯤ ꯂꯤꯔꯤ ꯈꯣꯏꯔꯤꯗꯅ ꯋꯥꯒ ꯀꯟꯅ ꯉꯥꯡꯒꯦ ꯃꯥꯅ ꯀꯃꯥꯏꯅ ꯇꯧꯔꯤꯅꯣ ꯀꯅꯥ ꯂꯧꯔꯤꯅꯣ ꯈꯪꯗꯦ ꯇꯧꯏꯁꯦ
ꯈꯪꯗꯦꯕꯣ ꯍꯥꯏꯒꯨꯝꯗ ꯑꯩꯁꯨꯨꯝ ꯃꯃꯥꯡꯗ ꯌꯨꯝ ꯆꯠꯂꯨꯕꯗꯣ ꯃꯣꯏ ꯂꯣꯏ ꯍꯥꯏꯗꯤ ꯃꯣꯏ ꯃꯆꯤꯟꯅꯥꯎꯈꯩ ꯂꯣꯏ ꯊꯦꯡꯅꯩꯕ
ꯎꯝ
ꯑꯗꯣ ꯏꯪ ꯇꯞꯄꯦꯕ ꯌꯥꯝ ꯃꯥꯅ ꯒꯨꯟꯗꯥ ꯁꯥꯔꯤꯁꯤ ꯀꯃꯥꯏꯅ ꯇꯧꯔꯤꯅꯣ ꯈꯪꯗꯦꯕꯣ ꯁꯥꯒꯤꯕ ꯒꯨꯟꯗꯖꯤꯅꯕ
ꯅꯠꯇꯦ ꯃꯥ ꯇꯧꯅꯣ ꯍꯥꯏꯃꯤꯗ ꯒꯣꯟꯗ ꯇꯧꯋꯤꯗꯣ ꯃꯤꯅ ꯑꯝ ꯐꯨꯕꯤꯔꯛꯀꯅꯦ ꯃ
ꯎꯝ ꯐꯨꯕꯤꯔꯛꯇꯔꯣ ꯑꯣ ꯍꯣ ꯅꯪꯅ ꯍꯥꯟ ꯈꯔ ꯅꯞꯁꯤꯟꯈ꯭ꯔꯦ
ꯅꯞꯄꯅꯦ ꯃꯆꯤꯟ ꯃꯈꯥ ꯌꯥꯝ ꯀꯜꯂꯦꯕ
ꯑꯗꯨꯏꯔ ꯄꯤꯁꯨꯝꯗ ꯐꯣꯠꯂ ꯂꯥꯛꯏꯗꯣ
ꯑꯦ ꯍꯪꯉꯣ ꯅꯪꯒꯤ ꯅꯃꯥꯟꯅ ꯑꯃꯥ ꯊꯥꯡꯒꯒꯤ ꯃꯣꯏ ꯃꯁꯦꯟꯕꯨꯗꯤ ꯑꯃꯇꯅꯤ ꯅꯨꯄꯤꯒꯤ ꯄꯈꯣꯟ ꯌꯥꯝ ꯆꯠꯄꯗꯣ ꯍꯩ
ꯑꯥ ꯑꯥ ꯑꯥ ꯈꯪꯉꯦ ꯈꯪꯉꯦ
ꯑꯦꯜꯕꯝ ꯑꯦꯜꯕꯝ ꯀꯨꯝꯃꯤꯅꯦꯅ